ꯍꯂꯣ
ꯁꯇꯥꯕꯔꯅꯦ
ꯑꯣ ꯁꯤꯡꯒꯤ ꯇꯥꯎꯥꯎ ꯇꯥꯏꯅꯦ
ꯑꯁ ꯇꯝꯒꯤ ꯏꯇꯎꯁꯨ ꯐꯣꯟꯅꯤ ꯇꯧꯏꯍꯦ
ꯊꯕꯅꯦ
ꯃꯥꯁ ꯕꯛ ꯌꯥꯝ ꯌꯥꯝ ꯇꯧꯔꯒ ꯄꯩꯁꯥ ꯌꯥꯝ ꯌꯥꯝ ꯇꯥꯟꯕ ꯃꯥꯂꯤꯛ ꯅꯣꯏ ꯇꯝ ꯏꯇꯥꯎ ꯇꯝ ꯗꯒꯤ ꯂ ꯂꯩꯕ ꯏꯇꯥꯎꯁꯦ
ꯑꯁ ꯁꯗ ꯀꯌꯥ ꯇꯧꯗꯗ
ꯅꯣꯏ ꯉꯁ ꯀꯩꯅꯣ ꯇꯧꯕ꯭ꯔꯥ ꯊꯕꯛ ꯑꯃꯨꯛ ꯗꯇꯤ ꯇꯧꯕ꯭ꯔꯥ
ꯍꯣꯏꯅꯦ ꯍꯅꯦ
ꯎ ꯊꯣꯡꯗꯨꯗ ꯇꯧꯕ꯭ꯔꯥ
ꯍꯣꯏ ꯁꯣꯡ ꯃꯅꯥꯛꯇ
ꯎꯝ ꯑꯗꯨꯝ ꯑꯗꯨꯝ ꯂꯦꯛꯀꯅꯤꯅꯦ ꯑꯗꯨꯗ ꯇꯨꯝ ꯇꯨꯝꯗꯣꯏꯔꯣ
ꯑꯦꯁ ꯇꯝ ꯃꯣꯏꯗ
ꯀꯃꯥꯏꯅ ꯂꯩꯗꯣꯏꯕ ꯑꯗꯨꯗꯤ
ꯑꯗꯨꯝ ꯐꯝꯃꯒ ꯂꯩꯔꯤꯅ ꯀꯩꯅꯣ ꯃꯁꯤ ꯕꯧ ꯌꯦꯡꯗꯣꯏꯅꯦ ꯀꯩꯅꯣ ꯑ ꯑꯩꯒꯤ ꯊꯕꯛꯇꯨꯕꯨ ꯀꯔꯤꯅꯣ ꯁꯨꯒꯗꯕꯅꯤ ꯑꯩꯒꯤ ꯊꯕꯛꯇꯤ ꯐꯝꯕꯒꯤ ꯊꯕꯛꯅꯤ ꯍꯥꯏꯁꯨ ꯍꯥꯏ ꯀ ꯀꯔꯤ
ꯇꯨꯝꯅꯤꯡꯉꯣꯏꯗ꯭ꯔꯣꯗ ꯍꯥꯏꯕꯅꯤꯗ
ꯑꯁ ꯇꯨꯝꯅꯤꯡꯒꯗꯕ ꯑꯩꯒꯤ ꯍꯛꯆꯥꯡꯗ ꯌꯥꯎꯕꯒꯤ ꯀꯔꯤ ꯀꯔꯤꯅꯣ ꯂꯣꯏꯅ ꯌꯨꯝꯗ ꯊꯝꯒ ꯇꯔꯦ
ꯑ ꯑꯗꯨꯗꯤ ꯑꯁ ꯅꯨꯡꯉꯕ ꯐꯥꯎ ꯕꯣꯠ ꯌꯦꯡꯕ ꯇꯥꯔꯦꯅꯦ
ꯍꯣꯏ ꯍꯣꯏ ꯍꯥꯏ ꯇꯥꯔꯦ ꯑꯇꯩ ꯍꯥꯏꯅꯤꯡꯉꯥꯏ ꯂꯩꯇꯦ
ꯎꯝ ꯅ ꯃꯤ ꯁꯨꯔꯔꯕꯣ ꯍꯧꯜ ꯆꯁꯦ
ꯍꯣꯏ ꯍꯧꯖꯤꯛꯇ ꯂꯥꯛꯑꯦ ꯍꯣꯏ
ꯎꯝ
ꯅꯣꯏꯗ ꯐꯣꯟ ꯇꯧꯔꯛꯏꯅꯦ ꯉꯁꯥꯏ ꯇꯧꯔꯒ ꯄꯥꯏꯈꯠꯇꯔꯒ
ꯍꯧꯖꯤꯛ ꯇꯧꯔꯛꯄ꯭ꯔꯥ
ꯍꯣꯏꯅꯦ ꯀꯥꯎꯥꯎꯒꯅꯤ ꯃꯗꯨꯅꯕꯥꯥꯗ ꯌꯥꯝ ꯀꯜꯂꯦ ꯃꯥꯁꯨ
ꯎꯝ
ꯀꯔꯤ ꯌꯦꯟꯖꯥꯡ ꯊꯣꯡꯉꯤꯅꯣ ꯅꯣꯏ
ꯑꯁ ꯎꯝ ꯊꯗ ꯑ ꯆꯅꯥꯕ ꯂꯥꯛꯑꯒ ꯑꯗꯨꯝ ꯐꯝꯒ ꯂꯩ
ꯑ ꯉꯁꯥꯏꯗꯤ ꯏꯔꯨꯖꯔꯒ ꯆꯥꯛ ꯊꯣꯡꯉꯅꯤ ꯀꯥꯏ ꯍꯥꯏꯕꯒꯨꯝ ꯇꯥꯏꯗ ꯐꯖꯤ ꯂꯣꯅꯤ ꯀꯩꯩꯅ
ꯑꯩꯛꯇ ꯑꯩ ꯇꯎꯕꯅꯤꯅꯦ ꯈꯪꯗꯦ ꯆꯥꯅꯤꯡꯉꯥꯏ ꯊꯛꯅꯤꯡꯉꯥꯏꯁꯨ ꯂꯩꯇ꯭ꯔꯔꯤ
ꯑ
ꯏꯁꯤꯡ ꯐꯨꯠꯂꯒ ꯊꯥꯛꯇꯕ ꯃꯥꯂꯦꯁꯤ
ꯍꯣꯏꯅꯦ ꯊꯨꯝ ꯊꯨꯝ ꯈꯔꯗꯤ ꯊꯥꯛꯎꯍꯦ ꯉꯔꯤꯒ ꯊ ꯑꯦꯈꯔ ꯊꯥꯕꯗꯧꯒ ꯑꯗꯨꯝ
ꯉꯥꯔꯤꯁꯨ ꯂꯣꯏꯊꯣꯛꯈ꯭ꯔꯦꯅꯦ
ꯈꯨꯒꯨꯀꯤꯦ ꯃꯣꯖꯥ ꯃ ꯅꯝꯒ ꯅꯝ ꯊꯤꯕ ꯌꯥꯎꯗ꯭ꯔꯕ꯭ꯔꯣ
ꯁꯤ ꯌꯥꯎ ꯑꯗꯨꯒ ꯀꯣ
ꯑꯗꯨ ꯅꯣꯏꯁꯦ ꯅꯣꯏ ꯑꯇꯤꯌꯥꯗ ꯀꯩ ꯇꯧꯏ ꯍꯥꯏꯕ ꯅꯠꯇ꯭ꯔꯅ
ꯑꯥꯎ ꯇꯧꯋꯦ
ꯑꯁ ꯅꯪꯒꯤ ꯑꯇꯤꯍꯁꯤꯗꯤ ꯐ꯭ꯔꯤꯅ ꯂꯩꯕ ꯃꯥꯜꯂꯤꯅꯦ
ꯑꯁ ꯀꯗꯥꯏꯗꯒꯤ ꯆꯠꯇꯦꯗ ꯃꯣꯏꯁꯨ ꯐꯖꯅ ꯇꯧꯗꯦ ꯀꯣꯏꯁ ꯐꯖꯅ ꯇꯥꯎꯗꯦ
ꯅꯣꯏ ꯑꯣꯖꯥ ꯑꯣꯖꯥ ꯁꯇ꯭ꯔꯥ ꯆ ꯃꯅꯥꯏꯅꯦ
ꯅꯍꯥꯟ ꯑꯗꯨꯝ ꯂꯩ ꯉꯁꯥꯏ ꯑꯌꯨꯛꯇꯣ ꯅꯨꯡꯉꯥꯟꯅꯕ ꯑꯃ ꯀꯣꯜ ꯇꯧꯔꯛꯑꯒꯦ ꯑꯗꯨꯒ ꯑꯁ ꯑꯦꯃꯤꯛ ꯀꯥꯔ ꯂꯥꯛꯈ꯭ꯔꯦꯌꯦ ꯀꯔꯤꯒꯃꯦ ꯀꯥꯟꯅꯣ ꯋꯥꯥꯡꯕꯗ ꯑꯦꯛꯖꯥꯝꯒꯅꯌꯦ ꯌꯥꯝꯝꯁꯨ ꯌꯥꯝꯝ ꯅꯥꯒꯂꯏꯅ
ꯅꯪ ꯀꯃꯥꯏꯅ ꯏꯗꯩꯅꫭꯅꯦ
ꯈꯪꯗꯦ ꯑꯦꯛꯖꯥꯝꯗ ꯈꯪꯗꯦꯗ
ꯑꯗꯨꯝ ꯄꯪꯇꯧ ꯇꯧꯔꯒ ꯁꯥꯔꯇꯤꯐꯤꯀꯦꯠꯒꯤ ꯉꯥꯛꯇ ꯇꯧꯅꯕꯅꯤꯅ
ꯁꯔꯇꯤꯐꯤꯀꯦꯠ ꯇꯨꯕꯨ ꯀꯔꯤ ꯀꯥꯟꯅꯗꫭꯏꯅꫭꯅꯦ
ꯑꯁ ꯈꯪꯗꯦꯗ ꯐꯛꯂꯥꯡꯗꯣ ꯊꯦꯠꯅꯤꯉꯥꯥꯏ
ꯈꯔ ꯅꯨꯡꯉꯥꯏꯅꯕ
ꯑꯣ ꯑꯩꯗꯤ ꯎꯝ ꯌꯨꯝ ꯌꯨ ꯌꯨꯝ ꯌꯨꯝ ꯌꯨꯝꯒꯤ ꯊꯣꯡ ꯊꯣꯡꯗ ꯆꯠꯂꯒ ꯑꯥ ꯀꯥꯡꯒꯤ ꯍꯤꯗꯥꯛꯒꯨꯝꯕ ꯀꯥꯞꯄ ꯑꯗꯨꯝ ꯆꯠꯂꯦꯗꯅ ꯃꯣꯏꯗ ꯌꯦꯡꯍꯟꯅꯤꯡꯉꯥꯏ ꯑꯣꯏ
ꯑꯗꯨꯒ ꯌꯨꯝ ꯊꫭꯡꯒꯥꯥꯟꯗ ꯗꯤ ꯗꯤ ꯇꯤ ꯒ
ꯑꯣ ꯊꯥꯕꯗꫭ ꯑꯗꯨꯅꯦ ꯑꯗꯨꯅꯦ
ꯅꯣꯏꯒꯤꯁꯤꯗꯤ ꯍꯟꯗꯛꯁꯦ ꯑꯗꯨ ꯒꯨꯝꯕꯁꯨ ꯂꯥꯛꯇ꯭ꯔꯦꯗ
ꯀꯥꯡꯈꯟ ꯀꯥꯡꯈꯟꯒꯨꯝꯕꯗꯤ ꯌꯦꯟꯅꯩ ꯀꯣ ꯑꯗꯣ ꯀꯩꯅꯣ ꯍꯤꯗꯥꯛ ꯀꯥꯞꯄ ꯈꯣꯠꯄꯗꯤ ꯀꯌꯥ ꯇꯧꯗꯦꯗ
ꯀꯥꯡꯈꯥꯟꯁꯨ ꯉꯥ ꯐꯥꯅꯕꯅꯤꯅꯦ ꯑꯈꫭꯏ
ꯑꯣ ꯈꯪꯉꯤ ꯏꯪꯈꫭꯟꯒ
ꯌꯥꯝ ꯅꯨꯡꯉꯥꯏꯕꯅꯤ
ꯎꯝ
ꯍꯪꯉꯣꯏꯁꯨ ꯈꯣꯡꯕ ꯑꯝꯇ ꯇꯥꯗꯦ ꯀꯔꯤꯅꯣ ꯍꯟꯗꯛꯇꯤ
ꯊꯔꯣꯏꯗꯤ ꯂꯩꯥꯁꯨ ꯈꯨꯜꯂꯒ ꯀꯩꯅꯣ ꯇꯧꯑꯣ ꯃꯩ ꯃꯩꯗ ꯌꯩꯔꯒ ꯆꯥꯑꯣ
ꯆꯔꯣꯏꯁꯦꯟꯗ ꯍꯥꯎꯕꯒꯤ ꯃꯇꯝ ꯋꯥꯠꯂꯤꯅꯦ
ꯎꯝ
ꯂꯩ ꯁꯥꯠꯄꯒꯤ ꯃꯇꯝꯗꯣ ꯐꯧ ꯐꯧꯒꯤ ꯂꯩ ꯁꯥꯠꯄꯒꯤ ꯃꯇꯝꯗꯣ ꯑꯗꯨꯒꯤ ꯃꯇꯝꯗꯗꯤ ꯍꯥꯎꯕ ꯍꯧꯎꯔꯅꯤ
ꯑꯗꯨꯒ ꯐꯧ ꯂꯣꯛꯄ ꯃꯇꯝꯗ ꯑꯁ
ꯎꯝ ꯑꯣ ꯑꯗꯨ ꯃꯇꯝꯗ ꯍꯥꯎꯔꯅꯤ ꯑꯗꯨꯒ ꯃꯊꯪ ꯆꯍꯤ ꯐꯥꯎꯗꯤ ꯍꯥꯎꯒꯅꯤ ꯖꯅꯋꯥꯔꯤ ꯐꯦꯕ꯭ꯔꯨꯋꯥꯔꯤ ꯑꯗꯨꯋꯥꯏꯗꯗꯤ ꯍꯥꯎꯒꯅꯦꯕꯀꯣ ꯑꯗꯨ ꯃꯊꯪ ꯗꯤ ꯃꯣꯏꯁꯦ ꯆꯥꯕ ꯊꯛꯄ ꯐꯪꯗ꯭ꯦꯔꯤꯕꯀꯣ ꯂꯩ ꯃꯈꯥ ꯗꯨꯝ ꯂꯩꯕꯅꯤꯅ ꯑꯗꯨꯒ ꯍꯟꯗꯛ ꯂꯥꯎ ꯈꯣꯏꯗꯣꯛ ꯈꯣꯏꯔꯕꯅꯤꯅ ꯑꯃꯨꯛ ꯊꯣꯛꯀꯅꯤ ꯆꯥꯅꯕ ꯑꯗꯨꯗꯤ ꯃꯌꯥꯡꯁꯦ ꯌꯥꯝ ꯀꯪꯉꯦꯕꯀꯣ ꯆꯥꯕ ꯑꯁ ꯅꯨꯡꯉꯥꯏꯇꯦꯗ
ꯃꯆꯥ ꯃꯁꯨꯁꯨ ꯃꯌꯥꯝ ꯀꯩꯅꯣ ꯇꯧꯔꯝꯃꯅꯤꯅꯦ ꯍꯟꯗꯛꯇꯤ
ꯑ ꯍꯟꯗꯛꯇꯤ ꯆꯥꯕ ꯌꯥꯗꯦꯗ ꯆꯨꯞꯇ꯭ꯔꯤꯉꯩꯩꯅ ꯍꯥꯟꯅ ꯊꯣꯛꯑꯦꯕ ꯕꫭ ꯁ ꯌꯥꯝ ꯄꯥꯝꯃꯟꯕꯒꯤꯀꯣ ꯑꯗꯩꯗ
ꯂꯧ ꯔꫭꯛꯄ ꯃꯇꯝꯗ ꯌꯥꯝ ꯍꯥꯎꯋꯦꯗ ꯃꯣꯠꯁꯨ ꯃꯣꯠꯇꯦꯀꯣ ꯍꯥꯏꯕꯗꯤ ꯆꯥꯝꯊꯣꯛꯑꯗꯤ ꯑꯗꯨꯝ ꯀꯩꯅꯣ ꯇꯧꯋꯦ
ꯍꯣꯏ ꯍꯣꯏ ꯑꯩꯈꯣꯏ ꯁ꯭ꯋꯥꯏꯅ ꯆꯥꯕꯁꯦ ꯅꯨꯡꯉꯥꯏꯗ ꯅꯣꯏ ꯏꯝꯐꯥꯜꯗꯒꯤ ꯅꯣꯏ ꯂꯩꯀꯥꯏꯗꯒꯤ ꯇꯝꯗꯒꯤ ꯄꯨꯔꯛꯄꯁꯤꯗꯤ ꯏꯁ ꯆꯥꯔꯁꯨꯀꯣ ꯄꯦꯟꯅ ꯐꯥꯕ ꯅꯨꯡꯉꯥꯏ
ꯑꯥꯎ ꯀꯩ ꯀꯩꯅꫭ ꯇꯧꯑꯦ ꯎꯝ
ꯅꯩꯕꯒꯣ
ꯑꯣ ꯆꯥꯎꯕꯗꯤ ꯍꯦꯟꯕ
ꯍꯣꯏ ꯆꯥꯎꯗꯤ ꯑꯗꯨꯝ ꯆꯥꯎꯋꯦ ꯑꯗꯨ ꯑꯣꯏꯔꯁꯨ ꯑꯁ ꯀꯩ ꯍꯥꯏꯁꯤꯔ ꯇꯨꯔꯦꯟꯗ ꯂꯩꯕꯗꯨꯅ ꯍꯦꯟꯅ ꯍꯥꯎꯋꯤꯗ
ꯎꯝ
ꯍꯥꯃꯦꯡꯒꯤ ꯊꯔꯑꯣꯏ ꯀꯩꯅ ꯀꯧꯅꯕꯗꯣ
ꯑ ꯎꯝ ꯇꯁꯨ ꯍ
ꯑꯗꯨꯒ ꯆꯤꯡ ꯆꯤꯡ ꯊꯔꯣꯏ ꯆꯤꯡꯒꯤ ꯊꯔꯣꯏ ꯀꯥꯏꯅ ꯑꯁꯥꯡ ꯃꯤꯗꯨ
ꯎꯝ
ꯑꯁ ꯑꯗꯨꯗꯤ ꯌꯥꯝꯅ ꯆꯥꯕ ꯌꯥꯔꯦꯍꯦ
ꯍꯥꯃꯦꯡ ꯊꯔꯣꯏ ꯍꯥꯏꯕ ꯍꯥꯃꯦꯡ ꯊꯔꯣꯏꯗꯣ ꯅꯣꯏ ꯍꯧꯖꯤꯛ ꯂꯩꯕ ꯀꯩꯅꯣ ꯖꯒꯥ ꯑꯗꯨꯋꯥꯗꯤ ꯑꯝꯇ ꯂꯩꯇ꯭ꯔꯦꯀꯣ ꯑꯥ ꯂꯥꯞꯅ ꯀꯩꯅꯣ ꯇꯧꯈ꯭ꯔꯦ ꯅꯦ
ꯈꯪꯗꯤꯅꯦꯁ ꯍꯣꯏ ꯃꯈꯥꯔꯣꯝꯗꯗꯤ ꯑꯗꯨꯝ ꯈꯔ ꯈꯔꯗꯤ ꯂꯩꯗꯤ ꯍꯥꯏꯕꯅꯦ
ꯎꯝ
ꯅꯍꯥꯟꯅꯅꯦꯅ ꯁ꯭ꯀꯨꯜ ꯇꯃ ꯀꯥꯟꯁꯤꯗ ꯑꯁ ꯈꯨꯜꯅꯕ ꯆꯠꯄꯅꯤꯅꯦ ꯄꯨꯡ ꯇꯔꯦꯠ ꯃꯈꯥꯏ ꯑꯗꯨꯋꯥꯏꯗ ꯆꯠꯄ ꯍꯧꯔꯦ ꯑꯗꯨꯒ ꯑꯌꯨꯛꯇ ꯄꯨꯡ ꯑꯅꯤ ꯃꯈꯥꯏ ꯑꯍꯨꯝꯗ ꯌꯨꯝ ꯑꯃꯨꯛ ꯍꯜꯂꯤꯅꯦ ꯇꯨꯝꯁꯨ ꯇꯨꯝꯅꯤꯡꯕ ꯑꯗꯨ ꯍꯥꯃꯦꯡ ꯊꯥꯔꯣꯏꯏꯗꯣ ꯑꯁ ꯕꯦꯛ ꯑꯃꯒꯣ ꯃꯤ ꯑꯃ ꯃꯤ ꯑꯅꯤ ꯇꯩꯅ ꯇꯧꯔꯒ ꯄꯨꯔꯒ ꯂꯥꯛꯄ ꯅꯦ ꯑꯗꯨ ꯋꯥꯁꯨ ꯋꯥꯕ ꯇꯨꯝꯁꯨ ꯇꯨꯝꯅꯤꯡꯕ ꯆꯠꯄꯁꯨ ꯉꯝꯗꯕ ꯌꯨꯝꯗ ꯌꯧꯅꯤꯡꯕ ꯌꯨꯝ ꯌꯥꯔꯦ
ꯌꯥꯝ ꯅꯞꯄ ꯃꯥꯜꯂꯦꯀꯣ ꯃꯣꯏꯗꯣ
ꯎꯝ ꯍꯣꯏ ꯅꯨꯡꯅ ꯑꯗꯨꯝ ꯅꯞꯄꯦ ꯃꯈꯥꯗꯀꯣ
ꯎꯝ
ꯑꯩꯈꯣꯏ ꯆꯠꯄ ꯇꯣꯐ꯭ꯂꯥꯏ ꯄꯥꯏꯔꯒ ꯆꯠꯂꯤꯕꯀꯣ ꯑꯉꯥꯡ ꯑꯣꯏ ꯀ ꯀ꯭ꯂꯥꯁꯥꯁ ꯑꯩ ꯀ꯭ꯂꯥꯁ ꯀꯌꯥꯅꯣ ꯈꯪꯉꯦ ꯀ꯭ꯂꯥꯁ ꯁꯤꯛꯁ꯭ꯔꯣ ꯐꯥꯏꯚ ꯔꯥ ꯁꯤꯛꯁꯁꯨꯥ ꯑꯗꯨ ꯃꯇꯝꯗꯅꯤꯅꯦ
ꯍꯧꯖꯤꯛꯇꯤ ꯑꯁ ꯍꯧꯖꯤꯛꯇꯤ ꯌꯥꯝ ꯀꯩꯅꯣ ꯇꯧꯗꯕ ꯃꯥꯜꯂꯦꯗ
ꯍꯣꯏ ꯃꯤꯁꯨ ꯆꯥꯟꯅꯗꯕ ꯃꯥꯜꯂꯤꯦꯗ ꯍꯧꯖꯤꯛ ꯂꯩꯁꯨ ꯂꯩꯇꯕ ꯃꯥꯜꯂꯤꯅꯦ ꯑꯩꯈꯣꯏ ꯃꯇꯝꯗꯤ ꯑꯁ ꯏꯔꯥꯟꯅꯤ ꯏꯥꯟꯅꯕ ꯈꯣꯏꯅꯦ ꯑꯁ ꯑꯩ ꯑꯍꯥꯟꯕ ꯆꯄꯅꯤꯅꯀꯣ
ꯎꯝ
ꯑꯣꯏꯅ ꯆꯠꯄ ꯉꯝꯂꯤꯕ ꯀꯤꯕꯣꯏ ꯂ ꯍ ꯑꯥꯒ ꯃꯈꯥꯗ ꯑꯁ ꯌꯥꯝ ꯂꯥꯞꯅ ꯆꯠꯂꯤꯗ ꯈꯨꯟꯕ ꯍꯧꯁꯤ ꯍꯧꯁꯤ ꯍꯥꯏꯔꯒ ꯃꯣꯏꯗꯤ ꯂꯝꯕꯤ ꯂꯣꯏ ꯈꯪꯕꯅꯤꯅ ꯠꯂꯦ ꯋꯥꯠꯂꯦ ꯂꯩꯕ ꯃꯐꯝ ꯌꯥꯝ ꯑꯌꯥꯝꯕ ꯃꯐꯝ ꯌꯥꯝꯕ ꯃꯐꯝꯗꯨ ꯋꯥꯠꯂꯤ ꯋꯥꯠꯂꯤꯒ ꯍꯥꯏꯕ ꯑꯩꯗꯤ ꯑꯁ ꯀꯤ ꯑꯣꯏꯅ ꯑꯩꯈꯣꯏ ꯂꯦꯟꯇꯥꯟ ꯑꯃꯗꯤ ꯄꯥꯏꯕꯨꯀ ꯑꯩ ꯆꯥꯖꯔ ꯆꯥꯔꯖ ꯇꯧꯕꯧꯕꯒ ꯇꯅꯃ ꯁ ꯑꯩ ꯏꯁꯤꯡ ꯃꯅꯨꯡꯗ ꯈꯔ ꯂꯣꯛꯇꯥꯛ ꯇꯕꯗꯤ ꯆꯪꯗ꯭ꯔꯦ
ꯀꯔꯤ ꯃꯇꯝꯗ ꯈꯨꯟꯒꯦ ꯑꯗꯣ ꯇꯨꯔꯦꯟꯗ ꯈꯨꯟꯕꯗꯣ
ꯑꯩꯈꯣꯏ ꯐꯥꯏꯅꯦꯜ ꯑꯦꯛꯖꯥꯝꯒꯤ ꯐꯅꯦꯛꯖꯝ ꯅꯛꯄ ꯀꯥꯟꯗꯀꯣ ꯍꯣꯏ ꯍꯣꯏ ꯑꯗꯨ ꯆꯠꯂꯦ ꯑꯁ ꯇꯗꯤ ꯀ ꯆ ꯆꯠꯅꯤ
ꯎꯝ
ꯑꯗꯨ ꯁꯟꯗꯦꯒꯤ ꯄꯨꯡ ꯑꯅꯤ ꯃꯈꯥꯏ ꯑꯍꯨꯝ ꯑꯗꯨꯋꯥꯏꯗ ꯑꯌꯨꯛꯇ ꯌꯨꯝ ꯌꯨꯝ ꯌꯧꯔꯦ ꯑꯗꯨꯒ ꯑꯩꯗꯤ ꯖꯦꯃꯦꯟ ꯇꯥꯗ꯭ꯔꯦ ꯌꯥꯎꯒ ꯑꯗꯨꯝ ꯑꯌꯨꯛꯇ ꯄꯨꯡ ꯄꯨꯡ ꯅꯤꯄꯥꯟ ꯃꯄꯥꯟꯅ ꯑꯗꯨꯋꯥꯏꯗ ꯃꯣꯏꯅ ꯑꯃꯨꯛ ꯍꯧꯒꯠꯂꯨ ꯍꯥꯏꯌꯦ ꯍꯧꯒꯠꯂꯒ ꯑꯩ ꯆꯥꯅꯕꯒꯤ ꯃꯣꯏ ꯄ꯭ꯂꯥꯁꯇꯤꯛꯇ ꯌꯣꯝꯃꯦ ꯑꯗꯨ ꯑꯩ ꯌꯨꯝ ꯆꯜꯂꯦ ꯌꯃꯤ ꯌꯥꯎꯔꯒ ꯍꯖꯔꯦ ꯍꯣꯏꯁꯦ ꯅ ꯌꯏ
ꯃꯤꯗ ꯆꯜꯂꯤꯅꯦꯕ ꯀꯣ ꯆꯠꯀꯦ ꯍꯥꯏꯔ ꯃꯣꯏ ꯆꯥꯍꯜꯂꯣꯏꯗꯕꯒꯤꯀꯣ ꯑ ꯀꯣꯏꯁꯦ ꯑꯩꯗꯤ ꯄꯨꯔꯥ ꯕꯦꯔꯥꯅꯤ ꯐꯨꯔꯤꯠ ꯂꯧꯊꯣꯛꯑꯒꯀꯣ ꯃꯥ ꯈꯣꯠꯅꯩ ꯇꯧꯕꯅꯤ
ꯆꯦ ꯍꯟꯗꯨꯔꯥ
ꯍꯣꯏꯅꯤ ꯍꯁꯤ ꯌꯥꯕꯅꯤ ꯃꯥ ꯐꯨꯒꯤ ꯇꯧꯔꯤꯗꯩ ꯐꯨꯔꯤꯠ ꯂꯧꯊꯣꯛꯀꯅꯤ
ꯎꯝ
ꯑꯩꯈꯣꯏꯗꯤ ꯀ꯭ꯂꯥꯁ ꯐꯥꯏꯚ ꯀ꯭ꯂꯥꯁ ꯐꯥꯏꯚ ꯑꯣꯏꯔꯝꯃꯅꯦ ꯑꯩ ꯑꯗꯨ ꯃꯇꯝꯗꯣ ꯄꯨꯔꯥ ꯑꯉꯥꯡꯅꯤꯅꯀꯣ ꯃꯣꯏꯒꯤ ꯀ꯭ꯂꯥꯁ ꯇꯦꯟꯅ ꯑꯣꯏꯔꯝꯒꯅꯤ ꯅꯥꯏꯟꯒ ꯇꯦꯟꯗ ꯎꯔꯝꯅꯤ ꯃꯣꯏꯁꯦ ꯅꯨꯡꯉꯥꯏꯕꯅꯦ ꯃꯣꯏꯅꯤ ꯀꯨ
ꯎꯝ
ꯇꯥꯛ ꯊꯣꯡꯃꯗꯕꯨ ꯍꯥꯎꯕ꯭ꯔꯥ ꯃꯈꯨꯠ ꯀꯃꯥꯏꯅ ꯇꯧꯒꯦ ꯅꯪꯒꯤꯅꯦ ꯍꯥꯏꯕ꯭ꯔꯥ
ꯑꯩꯅ ꯍꯅꯦ ꯍꯂꯦꯗ ꯀꯔꯤ
ꯎꯝ
ꯑꯁ ꯆꯥꯛ ꯊꯣꯡꯕ ꯍꯧꯔꯛꯑꯦ ꯑꯁ ꯑꯩꯁꯨ ꯉꯟꯅꯗꯤ ꯉꯟꯅ ꯂꯥꯛꯑꯦ ꯊꯣꯡꯕ ꯌꯥꯕꯅꯦ ꯑꯗꯨ ꯑꯁ ꯑꯩꯗꯤ ꯑꯌꯨꯛꯇ ꯇꯧꯕꯅꯤꯅ ꯍꯥ
ꯅꯣꯏ ꯅꯣꯏ ꯍꯣꯏ ꯅꯣꯏ ꯑꯅꯤꯒꯤꯁꯦ ꯁꯤꯐꯥꯏꯒꯤꯔꯨ ꯄꯨꯔꯥ ꯍꯥ ꯆꯂꯅꯦ
ꯄꯨꯔꯥꯅꯦ ꯑꯗꯨ ꯀꯥꯏꯔꯕ ꯑꯥ ꯂꯣꯏꯔꯦ ꯑꯩꯗꯤ ꯃꯥꯅ ꯑꯌꯨꯛꯒꯤ ꯅꯤꯡꯊꯧ ꯑꯩꯅ ꯅꯨꯡꯗꯥꯡꯒꯤ ꯅꯤꯡꯊꯧ
ꯑꯉꯅꯦ ꯑꯌꯨꯛꯀꯤꯁꯤꯗꯤ ꯅꯣꯏꯁꯦ ꯀꯩ ꯑꯌꯨꯛꯀꯤꯅꯤꯅ ꯈꯟꯗꯕꯁꯨ ꯌꯥꯔꯦꯗ ꯍ ꯅꯣꯏꯗꯤ ꯊꯦꯡ ꯊꯦꯡꯅ ꯍꯧꯒꯠꯂꯦꯕꯀꯣ
ꯑꯁ ꯉꯁꯥꯏꯗꯨ ꯌꯥꯝ ꯊꯦꯡꯅ ꯆꯥꯏ ꯏꯕꯥꯅꯤ ꯈꯥꯛꯗ ꯂꯩꯥꯏꯔ ꯀꯗ ꯌꯥꯝ ꯊꯅ ꯆꯥꯏ
ꯍ ꯍꯣꯏ
ꯇꯔꯥ ꯃꯊꯣ ꯍꯦ ꯂ ꯑꯃꯒꯅꯤꯗ ꯆ ꯑ
ꯀꯔꯤ ꯑꯣꯏꯅ ꯇꯧꯒꯦꯅ ꯇꯧꯕ꯭ꯔ ꯃꯥꯂꯣ
ꯑ ꯍꯧꯖꯤꯛ ꯍꯧꯖꯤꯛ꯭ꯔꯣ ꯏꯔꯕꯁꯆꯥ ꯀ
ꯎꯝ
ꯉꯁꯥꯏ ꯅꯪ ꯇꯧꯔꯛꯄꯗꯣ ꯁꯥꯏꯌꯦꯅ ꯐꯝꯕꯅꯤꯗ
ꯎ ꯍ ꯁꯤꯒ ꯣ ꯁꯔ ꯆꯠꯄꯁꯤꯗꯤ ꯊꯦꯡꯅ ꯍꯜꯂꯛꯄ ꯃꯥꯜꯂꯦꯅꯦ